ꯑꯗꯨ ꯃꯣꯏꯅ ꯄ꯭ꯔꯣꯃꯣꯁꯟ ꯄꯤꯕꯗꯣ ꯃꯆꯥꯗꯒꯤ ꯑꯗꯨꯁꯤꯡꯗꯨꯁꯨ ꯃꯆꯥ ꯄꯥꯎ ꯇꯧꯔꯒ ꯄ꯭ꯔꯣꯃꯣꯁꯟ ꯄꯤꯔꯒ ꯀꯥꯈꯠꯄꯅꯦ ꯍꯥꯏꯌꯦ
ꯍꯣꯏꯗꯥ
ꯑꯗꯨ ꯑꯣꯏꯔꯗꯤ ꯅꯪꯁꯨ ꯇꯧꯕ ꯌꯥꯏꯗꯅ
ꯌꯦꯁ ꯀꯧꯕꯨ ꯑꯃꯨꯛ ꯀꯩꯝ ꯀꯥꯏꯗꯦ ꯊꯣꯑꯣꯏ ꯀꯩꯝ ꯀꯥꯏꯗꯦ ꯊꯤ ꯐꯥꯏ ꯂꯩ
ꯅꯪ ꯈꯨꯝꯃ ꯂꯩꯕ ꯃꯥ ꯃꯥꯈꯣꯟ ꯇꯔꯗꯤ
ꯍꯥ
ꯅꯪꯒꯤ ꯈꯨꯝꯕ ꯂꯩꯕ ꯃꯈꯣꯟ ꯇꯥꯔꯗꯤ ꯀꯩꯗꯧꯕ
ꯀꯩꯝ ꯀꯥꯏꯗꯦ ꯁꯤꯗꯤ ꯑꯂꯨꯕ ꯋꯥꯔꯤ ꯇꯧꯅꯤ ꯍꯥꯏꯕ ꯌꯥꯔꯦ
ꯄꯨꯡ ꯃꯤꯅꯤꯠ ꯀꯨꯏꯅ ꯇꯧꯒꯗꯕ ꯑꯗꯨꯁꯨ
ꯀꯩꯝ ꯀꯥꯏꯕꯤꯗꯦ
ꯑꯃꯨꯛꯀ ꯅꯪꯕꯨ ꯆꯪꯔꯔꯤ
ꯍꯥꯏꯔꯣ ꯍꯥꯏꯔꯦ
ꯎꯁ ꯁꯥꯏꯍꯦ ꯋꯥꯁꯨꯝ ꯃꯅꯨꯡꯗ ꯐꯝꯃ ꯂꯩꯕꯅꯤ
ꯀꯩꯒꯤ ꯑꯗꯨꯗ ꯐꯝꯃꯥ ꯂꯕ꯭ꯔꯣ ꯁꯥꯕꯗꯣ
ꯏꯁ ꯃꯤ ꯊꯕꯛ ꯍꯧꯔꯅꯤꯗꯅ ꯃꯤ ꯑꯗꯨꯒꯤ ꯅꯨꯉꯥꯏꯔꯣꯏꯅ
ꯊꯝꯃꯣ ꯊꯝꯃꯣ ꯆꯠꯂꯣ ꯑꯗꯨꯗꯤ
ꯏꯁ ꯋꯥꯠꯂꯤꯗ ꯍꯧꯖꯤꯛ ꯍꯧꯈꯤꯔꯣꯏꯗ ꯍꯧꯖꯤꯛꯇꯤ ꯀꯣ ꯑꯃ ꯀꯩꯝ ꯂꯥꯛꯑꯣꯏ ꯍꯧꯖꯤꯛꯇꯤ
ꯅꯪ ꯀꯧꯏꯗꯨ
ꯎꯝ ꯍ
ꯅꯪ ꯀꯧꯏꯗꯣ ꯑꯗꯨꯗꯤ ꯆꯠꯂꯣ ꯍꯥꯏꯕ ꯋꯥꯅꯤ
ꯑꯩꯅ ꯅꯍꯥꯗꯣ ꯌꯨꯝꯒꯤ ꯃꯤꯗ ꯍꯥꯏꯌꯦ ꯑꯗꯨꯒꯤ ꯃꯣꯏꯗꯤ ꯀꯩ ꯍꯥꯏꯕ꯭ꯔꯥ ꯉꯔꯥꯡꯗꯣ ꯉꯔꯥꯡꯗꯣ ꯇꯧꯔꯛꯀꯦ ꯍꯥꯏꯔꯝꯅꯦ ꯐꯣꯟ ꯇꯧꯔꯛꯀꯦ ꯍꯥꯏꯔꯅꯦ ꯉꯔꯥꯡꯗꯣ ꯌꯨꯝꯒꯤ ꯃꯤꯗꯣ ꯑꯗꯨꯒ ꯇꯧꯔꯛꯇꯦ ꯑꯩꯅ ꯆꯥꯛ ꯆꯥꯈꯤꯒꯦꯅ ꯍꯥꯏꯕ ꯑꯗꯨꯒꯤ
ꯎꯝ ꯑꯩ ꯐꯣꯟ ꯄꯤꯕ ꯍꯥꯏꯔꯦ ꯋꯥꯅꯦꯕꯔꯣꯝꯗ
ꯍꯧꯖꯤꯛꯂꯣ
ꯑꯣ
ꯀꯩ ꯀꯩ ꯍꯥꯏꯈ꯭ꯔꯦ
ꯑꯦ ꯌꯥꯔꯣꯏ ꯁꯤꯗ ꯑꯩꯁꯤꯅ ꯊꯕꯛ ꯈꯔ ꯀꯩꯅꯣ ꯇꯧꯗꯗꯤ ꯌꯥꯔꯣꯏꯅ ꯍꯥꯏꯔꯤꯁꯤꯅꯤ
ꯀ꯭ ꯀ꯭ꯋꯥ ꯆꯠꯈ꯭ꯔꯦ ꯑꯗꯨꯗꯤ ꯅꯤꯔꯤꯕꯣ
ꯃꯤꯔꯦꯗꯨ
ꯇꯥꯕ
ꯁꯤ ꯅ ꯊꯦꯡꯁ ꯑꯣ ꯗꯦꯕ ꯊꯅꯤ ꯏ ꯇꯣꯇꯗꯤꯐꯔꯦꯟ ꯐ꯭ꯔꯣꯝ ꯃꯥꯏꯅꯦꯁ ꯑꯗꯨ ꯐꯣ